ꯍꯜꯂꯣ
ꯍꯥꯎ ꯀꯩꯗꯧꯔꯝꯃꯤꯅꯣ
ꯁꯨꯝ ꯂꯩꯔꯤꯅꯦ
ꯎꯝ ꯅꯣꯏꯔꯣꯝꯗꯤ ꯅꯣꯡ ꯇꯥꯕ꯭ꯔꯣ ꯇꯥꯗꯕ꯭ꯔꯣ
ꯇꯥꯏ
ꯎꯝ ꯅꯣꯡ ꯀꯌꯥꯝ ꯀꯟꯅ ꯇꯥꯒꯦ ꯍꯥꯏꯁꯦ
ꯅꯣꯡ ꯈꯔ ꯀꯜꯂꯦ ꯅꯣꯏꯔꯣꯝ ꯇꯥꯕ꯭ꯔꯣ
ꯑꯩꯈꯣꯏꯁꯤꯗꯗꯤ ꯅꯣꯡ ꯇꯥꯗꯦꯗ ꯅꯨꯡꯁꯥꯕꯨꯗꯤ ꯃꯌꯥꯝ ꯁꯥꯏ
ꯎꯝ
ꯑꯩꯈꯣꯏꯗꯤ ꯅꯨꯡꯁꯥ ꯁꯥꯕꯩ ꯆꯥꯡꯗꯤ ꯑꯗꯨꯝ ꯑꯩꯈꯣꯏꯗꯤ ꯑꯩꯈꯣꯏ ꯂꯩꯔꯤꯕ ꯃꯐꯝꯁꯦ ꯑꯥ ꯐꯦꯟ ꯄꯥꯜꯂꯦꯕꯀꯣ
ꯎꯝ
ꯐꯦꯟꯖꯦ ꯑꯗꯨꯝ ꯍꯥꯏꯗꯤ ꯇ꯭ꯋꯦꯟꯇꯤ ꯐꯣꯔ ꯄꯨꯡ ꯅꯣꯡꯃꯒꯤ ꯄꯨꯡ ꯀꯨꯟꯃꯔꯤ ꯂꯩꯕꯖꯦ
ꯎꯝ
ꯑꯗꯨꯝ ꯀꯩꯅꯣ ꯇꯧ ꯂꯩ ꯍꯥꯏꯗꯤ ꯐꯦꯟꯖꯦ ꯍꯨꯝꯃꯒ ꯑꯗꯨꯝ ꯂꯩꯔꯤꯅꯤ ꯅꯠꯇꯗꯤ ꯂꯩꯐꯝ ꯆꯥꯕꯝꯒ ꯈꯪꯕ ꯖꯣꯠ ꯅꯠꯇꯦꯗ
ꯎꯝ
ꯑꯈꯣꯏꯒꯤꯖꯦ ꯍꯟꯗꯛꯇꯤ ꯀꯩꯅꯣ ꯇꯧꯋꯦ ꯑꯩꯈꯣꯏ ꯂꯩꯔꯤꯕ ꯃꯐꯝꯖꯦ ꯏꯁꯤꯡ ꯏꯁꯤꯡꯖꯦ ꯈꯤꯇꯪ ꯀꯩꯅꯣ ꯇꯧꯕ ꯍꯥꯏꯇꯥꯔꯦ ꯅꯨꯡꯉꯥꯏꯇꯦ ꯏꯁꯤꯡ ꯅꯨꯡꯉꯥꯏꯇꯦꯗꯤ ꯏꯁꯤꯡ ꯍꯥꯟꯅꯗꯤ ꯑꯗꯨꯝ ꯑꯩꯈꯣꯏꯅ ꯑꯁꯨꯛ ꯀꯨꯏꯅ ꯆꯍꯤ ꯑꯍꯨꯝ ꯃꯔꯤ ꯂꯩꯔꯛꯄꯖꯦ ꯁꯤꯁꯤꯡꯖꯦ ꯁꯨꯡꯇꯠ ꯇꯠꯇꯕꯅꯦꯕ ꯑꯗꯨꯝ ꯏꯁꯤꯡꯖꯦ ꯋꯥꯠꯇꯕꯤꯗ ꯑꯗꯨꯝ ꯇꯥꯔꯝꯕꯅꯤ ꯑꯗꯣ ꯍꯧꯖꯤꯛꯀꯥꯟꯗꯤ ꯏꯁꯤꯡꯖꯦ ꯍꯥꯏꯗꯤ ꯃꯣꯏꯒꯤ ꯋꯥꯇꯔ ꯁꯄ꯭ꯂꯥꯏ ꯍꯥꯏꯗꯤ ꯏꯁꯤꯡ ꯊꯥꯕꯝ ꯑꯈꯣꯏꯒꯤ ꯁꯪꯗꯣ ꯃꯣꯏ ꯏꯁꯤꯡ ꯐꯪꯉꯤ ꯐꯪꯗꯦ ꯇꯧꯅꯕꯒꯤ ꯏꯁꯤꯡꯖꯦ ꯅꯣꯡꯃꯗꯥ ꯍꯥꯟꯅꯗꯤ ꯅꯣꯡꯃꯗꯥ ꯏꯁꯤꯡꯖꯦ ꯑꯃꯨꯛꯇꯪ ꯊꯥꯔꯝꯃꯖꯨ ꯃꯣꯏꯒꯤ ꯒꯥꯔꯤ ꯑꯆꯧꯕꯗꯣ
ꯎꯝ
ꯂꯤꯇꯔ ꯂꯤꯁꯤꯡ ꯇꯔꯥꯅꯤꯊꯣꯏ ꯑꯃꯨꯛ ꯆꯟꯕꯁꯦ ꯑꯗꯨ ꯄꯨꯟꯅ ꯊꯥꯔꯝꯃꯒ ꯉꯁꯤ ꯅꯣꯡꯃꯖꯦ ꯂꯦꯝ ꯄꯥꯅ ꯀꯣꯅꯕꯅꯦꯕ ꯑꯗꯣ ꯍꯧꯖꯤꯛꯀꯥꯟꯗꯤ ꯂꯤꯇꯔꯖꯦ ꯂꯤꯁꯤꯡ ꯅꯤꯄꯥꯟꯗꯒꯤ ꯍꯦꯟꯅ ꯄꯤꯗꯦꯕ ꯏꯁꯤꯡ ꯌꯥꯝ ꯌꯥꯝ ꯐꯪꯗ꯭ꯔꯦꯅ ꯑꯗꯨꯅ ꯏꯁꯤꯡꯖꯦ ꯑꯁ ꯑꯗꯨꯅ ꯌꯥꯝ ꯌꯥꯝ ꯋꯥꯕ ꯅꯠꯇꯦ ꯑꯗꯨꯝ ꯇꯦꯡꯀꯤꯗꯩꯕꯨꯗꯤ ꯀꯜꯂꯖꯨ ꯌꯥꯏ ꯇꯦꯡꯀꯤ ꯃꯈꯥ ꯀꯨꯝꯗꯔꯥꯒ ꯑꯩꯈꯣꯏꯅ ꯂꯩꯔꯤꯖꯦ ꯑꯥ ꯇꯣꯞ ꯐ꯭ꯂꯣꯔꯗꯅꯦꯕ ꯈ꯭ꯋꯥꯏ ꯃꯊꯛ ꯊꯪꯕꯗꯅꯦꯕ ꯑꯗꯨꯅ ꯃꯈꯥ ꯀꯨꯝꯕꯗꯣ ꯍꯥꯏꯗꯤ ꯌꯥꯝ ꯇꯟꯅꯕ ꯍꯥꯏꯇꯥꯔꯦ
ꯍꯥꯏꯗꯤ ꯑꯩꯈꯣꯏ ꯃꯊꯛꯇꯕꯨꯗꯤ ꯑꯗꯨꯝ ꯃꯣꯏꯒꯤ ꯏꯁꯤꯡꯒꯤ ꯏꯁꯤꯡ ꯊꯝꯅꯕ ꯄꯥꯇ꯭ꯔꯥ ꯁꯤꯟꯇꯦꯛꯁ ꯀꯥꯟꯅ ꯍꯥꯏꯕꯗꯣ ꯑꯗꯨꯕꯨꯗꯤ ꯑꯗꯨꯝ ꯂꯣꯏꯅ ꯂꯩ ꯑꯗꯨꯏꯖꯨ ꯏꯁꯤꯡ ꯌꯥꯥꯎꯗꯗꯤ ꯑꯩꯈꯣꯏꯒꯤ ꯏꯁꯤꯡ ꯊꯥꯕꯝꯗꯣ ꯏꯁꯤꯡ ꯊꯥꯔꯛ ꯇ꯭ꯔꯥꯗꯤ ꯏꯁꯤꯡꯗꯣ ꯇꯥꯗꯕꯅꯤꯅ ꯑꯗꯨꯝ ꯇꯦꯡꯀꯤꯗꯒꯤ ꯀꯜꯂꯒꯕꯨꯗꯤ ꯁꯤꯖꯤꯟꯅꯩ ꯑꯗꯣ
ꯎꯝ
ꯍꯥꯏꯗꯤ ꯍꯥꯏꯗꯤ ꯍꯧꯖꯤꯛꯇꯤ ꯀꯥꯂꯦꯟ ꯊꯥꯅꯤꯅ ꯀꯩꯅꯣ ꯇꯧꯕ ꯍꯥꯏꯇꯥꯔꯦ ꯏꯔꯨ ꯃꯥꯏꯊꯖꯕꯁꯤ ꯅꯣꯡꯃꯗ ꯑꯍꯨꯝꯂꯛ ꯃꯔꯤꯔꯛ ꯑꯅꯤꯔꯛ ꯑꯍꯨꯝꯂꯛ ꯑꯃ ꯂꯨꯖꯅꯩꯗꯅ
ꯎꯝ
ꯑꯗꯨ ꯂꯣꯏꯖꯕꯗꯣ ꯀꯩꯅꯣ ꯇꯧꯕ ꯍꯥꯏꯇꯥꯔꯦ ꯂꯣꯏꯖꯅꯤꯡꯀꯥꯟꯗ ꯏꯁꯤꯡꯗ ꯇꯥꯔꯝꯗꯗꯤ ꯌꯥꯝ ꯅꯨꯡꯉꯥꯏꯇꯕ ꯍꯥꯏꯇꯥꯔꯦ
ꯎꯝ ꯑꯩꯅ ꯏꯁꯤꯡ ꯂꯩꯇꯕꯁꯨ ꯋꯥꯕꯅꯤ
ꯎꯝ ꯅꯣꯏꯒꯤꯗꯤ ꯏꯁꯤꯡ ꯃꯥꯏꯁꯤꯡꯗꯤ ꯀꯃꯥꯏꯅ ꯁꯤꯖꯤꯟꯅꯩ ꯅꯣꯏꯔꯣꯝꯒꯤ ꯑꯣꯏꯅꯗꯤ ꯇꯣꯇꯤ ꯇꯥꯕ꯭ꯔꯥ ꯅꯠꯇ꯭ꯔꯒ ꯄꯨꯈ꯭ꯔꯤꯗ ꯁꯦꯟꯅꯕ꯭ꯔꯥ ꯅꯠꯇ꯭ꯔꯒ ꯇꯨꯔꯦꯗ ꯁꯖꯤꯟꯅꯕ꯭ꯔꯥ ꯀꯃꯥꯏꯅ ꯇꯧꯏꯤ
ꯈꯔꯣꯝꯒꯤꯗꯤ ꯄꯨꯈ꯭ꯔꯤ ꯑꯣꯏꯅ ꯂꯩꯌꯦꯕꯀꯣ ꯑꯗꯨꯗꯅ ꯄꯨꯈ꯭ꯔꯤꯗꯣ ꯑꯩꯈꯣꯏ ꯑꯗꯨꯝ ꯍꯥꯟꯅꯗꯤ ꯑꯩꯈꯣꯏꯅ ꯑꯉꯥꯡ ꯑꯣꯏꯔꯤꯉꯩꯗꯗꯤ ꯏꯁꯤꯡꯗꯣ ꯑꯗꯨꯝ ꯍꯣꯜꯂꯝꯃꯦ ꯁꯀꯅ ꯍꯧꯖꯤꯛꯇꯤ ꯏꯁꯤꯡꯅ ꯍꯣꯟꯕꯗꯣ ꯉꯝꯁꯨ ꯉꯝꯗ꯭ꯔꯕꯅꯤꯅ ꯑꯩꯈꯣꯏꯒꯤ ꯑꯗꯨꯝ ꯇꯨꯂꯨ ꯇꯧꯔꯒꯀꯣ ꯆꯤꯡꯈꯠꯂꯦ ꯑꯗꯨꯃꯥꯏꯅ ꯃꯥꯏ ꯃꯥꯥꯏꯒꯤ ꯁꯦꯟꯇꯦꯛ ꯁꯦꯟꯇꯦꯛꯁꯛꯇ ꯆꯤꯡꯈꯠꯅꯔꯅꯤ ꯑꯗꯨꯗꯨꯒ ꯑꯗꯨꯃꯥꯏꯅ ꯁꯤꯖꯤꯟꯅꯔꯦ ꯂꯣꯏꯔꯦ ꯍꯥꯏꯔ ꯀꯥꯟꯗ ꯑꯃꯨꯛ ꯄꯨꯟꯁꯤꯜꯂꯒ ꯃꯩꯅ ꯇꯧꯔ ꯆꯤꯡꯈꯠꯂꯅꯤ ꯑꯗꯨꯃꯥꯏꯅ ꯇꯧꯔ ꯁꯤꯖꯤꯟꯅ ꯑꯗꯩ ꯊꯛꯄꯒꯤꯅ ꯂꯩꯅꯕꯀꯣ
ꯊꯛꯅꯕꯗꯤ ꯂꯩꯌꯦꯕ
ꯎꯝ ꯊꯛꯅꯕꯅ ꯂꯩꯔꯅꯤ ꯑꯗꯨꯒ ꯈꯣꯡꯉꯝꯕꯣꯟ ꯀꯩꯀꯥ ꯁꯤꯖꯤꯟꯅꯕꯩꯅ ꯀꯩꯅꯣ ꯇꯧꯔꯅꯤ ꯑꯩꯈꯣꯏ ꯇꯨꯂꯨ ꯇꯧꯔꯒ ꯆꯤꯡꯈꯠꯅꯔꯅꯤ ꯃꯥꯏ ꯃꯥꯏ
ꯑꯣ ꯊꯛꯅꯕ ꯏꯁꯤꯡꯗꯤ ꯀꯃꯥꯏꯅꯒ ꯍꯥꯏꯗꯤ ꯅꯣꯏꯅ ꯊꯣꯛꯑꯒ ꯂꯩꯔꯨꯔꯤꯔꯥ ꯅꯠꯇ꯭ꯔꯒ ꯃꯣꯏꯅ ꯃꯣꯏꯅ ꯌꯣꯟꯕ ꯂꯥꯛꯄꯗ ꯂꯩꯔꯤꯔꯥ ꯀꯃꯥꯏꯅ ꯂꯩ
ꯎꯝ ꯌꯣꯟꯕ ꯂꯥꯛꯏꯅꯦ ꯃꯣꯏ ꯑꯩꯈꯣꯏꯅ ꯑꯗꯨꯝ ꯏꯁꯤꯡ ꯑꯗꯨꯝ ꯐꯣꯟ ꯇꯧꯔ ꯀꯧꯔꯅꯤꯗꯅ ꯑꯗꯨꯗꯨꯒ ꯑꯗꯨꯝ ꯃꯣꯏꯅ ꯑꯗꯨꯝ ꯄꯨꯔꯛꯑꯅꯤ
ꯑ ꯑꯗꯨꯗꯤ ꯄꯩꯁꯥꯗꯤ ꯂꯨꯄꯥ ꯀꯌꯥ ꯀꯌꯥ ꯄꯤ ꯍꯥꯏꯗꯤ ꯂꯤꯇꯔ ꯑꯃꯨꯛ ꯂꯩꯀꯥꯟꯗ ꯂꯤꯇꯔ ꯇꯔꯥ ꯀꯨꯟꯗꯤ ꯂꯩꯔꯝꯃꯗꯝꯅꯤ ꯂꯤꯇꯔ ꯆꯥꯝꯃꯉꯥ ꯂꯤꯁꯤꯡ ꯑꯃꯗꯤ ꯗꯨꯝ ꯂꯩꯔꯝꯒꯅꯤꯕ ꯅꯣꯏꯒꯤꯗꯣ
ꯑꯗꯨ ꯆꯞ ꯆꯥꯕꯤꯗꯣ ꯀꯥꯎꯔꯦ ꯀꯩꯅꯣ ꯝ ꯂꯨꯄꯥ ꯆꯥꯝꯃ꯭ꯔꯤ ꯑꯗꯨꯝ ꯆꯥꯝꯃꯉꯥ ꯆꯥ ꯑꯗꯨꯝ ꯆꯪꯕ ꯑꯃꯨꯛꯃꯨꯛ ꯀꯧꯕꯥ ꯂꯛ ꯑꯦ
ꯂꯤꯇꯔ ꯀꯌꯥꯅꯣ ꯍꯥꯏꯁꯦ ꯅꯣꯏꯒꯤ ꯁꯦꯟꯇꯦꯛꯁꯇ ꯊꯥꯗꯔꯤꯗꯣ ꯂꯤꯇꯔ ꯀꯌꯥꯗ ꯍ
ꯑꯥ ꯑꯥ ꯑꯥ ꯂꯤꯇꯔ ꯂꯤꯁꯤꯡ ꯑꯃ ꯍꯦꯜꯂꯦꯕꯀꯣ
ꯎꯝ
ꯑꯗꯣ ꯃꯣꯏꯅ ꯇꯥꯈꯠ ꯇꯥꯕꯤꯔꯝꯃꯁꯨ ꯌꯥꯎꯋꯦ ꯑꯌꯥꯝꯕꯅ ꯂꯨꯄꯥ ꯆꯅꯤꯒꯤ ꯑꯗꯨꯝ ꯆꯅꯤꯒꯤ ꯂꯩꯕꯁꯨ ꯌꯥꯎꯔꯦ ꯆꯍꯨꯝꯒꯤ ꯂꯩꯕꯁꯨ ꯌꯥꯎꯔꯦ ꯑꯗꯨꯝ ꯆꯥꯝꯃꯉꯥꯒꯤ ꯑꯩ ꯏꯁꯤꯡꯗꯨ ꯏꯁꯤꯡ ꯏꯁꯤꯡꯗꯨꯒꯤ ꯃꯑꯣꯡ ꯌꯦꯡꯉꯅꯤ
ꯑ ꯅꯪꯗꯤ ꯆꯥꯛ ꯏꯟꯁꯥꯡ ꯊꯣꯡꯕꯁꯨ ꯃꯌꯥꯝ ꯐꯩꯌꯦꯅ ꯍꯥꯏ ꯑꯗꯣ ꯎꯝ ꯀꯔꯤ ꯏꯟꯁꯥꯡ ꯊꯣꯡꯕꯅ ꯈ꯭ꯋꯥꯏꯗꯒꯤ ꯄꯥꯝꯒꯦ ꯅꯪꯗꯦ
ꯑꯩꯅ ꯈ꯭ꯋꯥꯏ ꯄꯥꯕꯁꯤꯔꯣ ꯉꯥꯍꯩ ꯊꯣꯡꯕꯒ ꯀꯥꯡꯒꯧꯒ
ꯎꯝ ꯉꯥ ꯍꯩꯗꯤ ꯑ ꯑꯩꯈꯣꯏꯒꯤ ꯂꯝꯗꯝꯁꯤꯗꯗꯤ ꯀꯩꯅꯣ ꯇꯧꯏ ꯅꯣꯏꯔꯣꯝꯒꯤ ꯀꯣꯝ ꯇꯧꯕꯗ ꯉꯥꯍꯩ ꯀꯩꯀꯥꯗꯤ ꯇꯧꯔꯝꯃꯣꯏꯗ
ꯎꯝ ꯇꯧꯗꯦ
ꯉꯥꯍꯩꯁꯦ ꯑꯌꯥꯝꯕꯅ ꯃꯤꯔꯩꯕꯥꯛꯇꯒꯤ ꯍꯥꯏꯗꯤ ꯃꯌꯥꯡꯂꯝꯗꯒꯤ ꯄꯣꯔꯛꯄꯅꯦꯕ ꯍꯥꯏꯗꯤ ꯃꯣꯏ ꯖꯦ ꯎꯟꯒꯤ ꯑꯥꯏꯁꯀ ꯍꯥꯏꯅꯕꯗꯣ
ꯎꯝ
ꯑꯗꯨꯝꯕꯗꯣ ꯄꯠꯊꯥ ꯄꯨꯝꯗꯥꯗꯅꯕ ꯇꯧꯔꯒ ꯄꯣꯔꯛꯄꯅꯦ ꯑꯗꯣ ꯉꯍꯩ ꯊꯣꯡꯕꯁꯦ ꯀꯃꯥꯏ ꯀꯃꯥꯏ ꯊꯣꯡꯒꯦ ꯅꯪꯅ ꯊꯣꯡꯕ ꯃꯑꯣꯡ ꯑꯝꯇ ꯍꯥꯏꯔꯛꯑꯣꯅꯦ
ꯎꯝ ꯏꯁꯤꯁꯤꯡ ꯑꯁꯥꯕ ꯍꯥꯟꯅ ꯐꯨꯠꯂꯅꯤꯗꯅ
ꯎꯝ
ꯏꯁꯤꯡ ꯑꯁꯥꯕ ꯐꯨꯠꯂꯅꯤ ꯑꯗꯨꯗꯨꯒ ꯉꯥꯗꯣ ꯀꯣꯝꯄꯥꯛ ꯑꯝꯗ ꯍꯩꯗꯣꯛꯄꯤꯔꯅꯤ ꯏꯁꯤꯡ ꯑꯁ ꯊꯥꯕꯗꯨꯅ ꯃꯥꯏ ꯃꯊꯛꯇ ꯍꯩꯖꯤꯟꯕꯤꯔꯅꯤꯗꯅ ꯃꯤꯅꯠ ꯃꯉꯥꯃꯨꯛ ꯇꯔꯥꯃꯨꯛ ꯉꯥꯍꯛꯇꯪ ꯇꯤꯡꯕꯤꯔꯅꯤꯕ ꯃꯥꯏ ꯊꯥꯎ ꯂꯧꯊꯣꯛꯅꯕꯀꯣ
ꯑꯥ
ꯑꯗꯨꯒ ꯃꯥꯏ ꯑꯩꯈꯣꯏ ꯄꯣꯂꯥꯡ ꯑꯃꯗ ꯃꯆꯨꯝ ꯆꯠꯅꯕ ꯉꯥꯗꯣ ꯍꯩꯗ ꯍꯩꯗꯣꯛꯄꯤꯔꯅꯤꯕ ꯃꯆꯨꯝꯗꯣ ꯀꯪ ꯀꯪꯍꯜꯂꯅꯤꯗꯅ ꯑꯗꯨꯒ ꯊꯥꯎ ꯍꯩꯔꯅꯤ ꯑꯗꯨꯗꯨꯒ ꯑꯩꯅ ꯍꯥꯞꯄ ꯌꯥꯕ ꯇꯤꯜꯍꯧ ꯆꯅꯝ ꯍꯥꯏ ꯃꯥꯏ ꯃꯆꯟ ꯀꯩꯀꯥ ꯂꯩꯗꯅ ꯑꯗꯨ ꯂꯣꯏꯅ ꯍꯥꯞꯄꯅꯤ ꯑꯗꯨꯒ ꯑꯥꯝ ꯍꯤꯡꯗꯣ
ꯎꯝ
ꯊꯥꯎ ꯉꯧꯔꯤꯉꯩꯗ ꯈꯔ ꯍꯥꯞꯄꯤꯔꯅꯤ ꯑꯗꯒꯤ ꯉꯥꯔꯤ ꯃꯇꯠ ꯑꯃꯅꯤꯃꯝꯒ ꯊꯥꯎ ꯉꯧꯔꯤꯉꯩ ꯍꯥꯞꯄꯤꯔꯅꯤꯗꯅ
ꯍꯨꯝ
ꯑꯥ ꯈꯥꯃꯦꯟ ꯑꯁꯤꯟꯕꯅ ꯉꯥ ꯍꯥꯞꯄꯀꯥꯟꯗ ꯀꯣꯟꯅ ꯍꯥꯞꯄꯦꯕ
ꯑꯣ
ꯉꯥ ꯍꯥꯞꯄꯅꯤ ꯑꯗꯨꯒ ꯑꯩꯅ ꯍꯥꯞꯅꯤꯡꯕ ꯃꯆꯨ ꯃꯣꯔꯣꯛ ꯊꯨꯝ ꯀꯩꯀꯥ ꯑꯩꯅ ꯍꯥꯞꯅꯤꯡꯕꯒ ꯍꯥꯞꯄꯅꯤ ꯑꯗꯨ ꯈꯥꯃꯦꯟꯁꯤꯟꯕ ꯊꯥꯗꯔꯅꯤ
ꯎꯝ
ꯑꯗꯨꯒ ꯁꯣꯏꯕꯨꯝ ꯈꯤꯇꯪ ꯍꯥꯞꯄꯅ ꯃꯉꯣꯟꯗ ꯃꯁꯥꯗꯣ ꯀꯩꯅꯣ ꯇꯧꯕ ꯍꯦꯜꯂꯦꯅ ꯁꯣꯏꯕꯨꯝ ꯈꯔ ꯊꯥꯔ ꯍꯥꯞꯄꯅꯤꯀꯣ ꯑꯗꯨꯒ ꯊꯣꯡꯉꯅꯤ ꯑꯗꯨꯃꯥꯏꯅ ꯇꯧꯔ ꯂꯣꯏꯔꯦ
ꯑꯗꯣ ꯑꯥ ꯉꯥꯍꯩ ꯊꯣꯡꯕꯖꯤꯒ ꯍꯥꯏꯗꯤ ꯑꯈꯣꯏꯒꯤ ꯑꯈꯣꯏ ꯂꯝꯗꯝꯖꯤꯒꯤ ꯉꯥ ꯂꯩꯕꯖꯤꯒ ꯊꯣꯡꯕꯖꯦ ꯃꯍꯥꯎꯗꯤ ꯀꯔꯝꯕꯅ ꯍꯦꯟꯒꯦ ꯅꯠꯇ꯭ꯔꯒ ꯅꯪꯒꯤ ꯑꯣꯏꯅ ꯀꯔꯝꯕꯅ ꯍꯦꯟꯒꯦ ꯃꯍꯥꯎꯖꯦ
ꯑꯩꯅ ꯊꯣꯡꯗꯩ ꯗꯨꯅ ꯍꯦꯜꯂꯤ ꯀꯩꯅꯣ
ꯍꯥꯏꯗꯤ ꯅꯪꯅ ꯈ꯭ꯋꯥꯏꯗꯩ ꯄꯥꯝꯖꯕꯖꯦ ꯉꯥꯍꯩꯅ ꯍꯦꯟꯅ ꯄꯥꯝꯃꯦꯕ ꯑꯈꯣꯏꯒꯤ ꯂꯩꯔꯤꯕ ꯂꯝ ꯗꯣꯝꯒꯤ ꯉꯥ ꯉꯥꯖꯤꯗꯒꯤ ꯍꯦꯟꯅ
ꯎꯝ ꯃꯥꯅ ꯃꯔꯨ ꯌꯥꯎꯗꯕ ꯗꯨꯅꯅꯦ ꯑꯩꯗꯤ ꯃꯔꯨ ꯌꯥꯎꯕ ꯖꯥꯠꯁꯦ ꯑꯝꯇ ꯄꯥꯝꯗꯦ
ꯑꯣ ꯑꯃ ꯉꯥ ꯊꯣꯡꯕꯒꯤ ꯅꯤꯌꯣꯝꯗꯤ ꯑꯗꯨꯝ ꯑꯈꯣꯏꯒꯤ ꯂꯩꯔꯤꯕ ꯉꯥꯖꯤꯒ ꯉꯥꯍꯩꯖꯤꯒ ꯑꯗꯨꯝ ꯃꯥꯟꯅꯕ꯭ꯔꯥ ꯅꯠꯇ꯭ꯔꯒ ꯃꯥꯟꯅꯗꯕ꯭ꯔꯥ
ꯎꯝ ꯃꯅꯩ ꯃꯥꯅꯩ ꯃꯥꯟꯗꯕ ꯍꯥꯏ ꯕꯕꯨ ꯏꯁꯤꯡ ꯑꯁꯥꯕ ꯃꯉꯣꯟꯗ ꯇꯤꯡꯕꯗꯣ ꯑꯗꯨ ꯈꯠꯇꯅꯤ ꯈꯦꯠꯅꯔꯤꯕꯀꯣ
ꯑꯣ
ꯑꯩ ꯉꯥ ꯍꯩꯖꯤꯅ ꯃꯥꯒꯤ ꯃꯅꯝ ꯈꯔꯥ ꯀꯟꯕꯩ ꯇꯥꯏꯞ ꯇꯧꯋꯦꯕꯀꯣ ꯑꯗꯨꯗꯅ ꯃꯥꯏ ꯃꯅꯝꯗꯣ ꯂꯧꯊꯣꯛꯅꯕ ꯊꯥꯎꯗꯣ ꯂꯧꯊꯣꯛꯅꯕꯅꯦꯕ ꯏꯁꯤꯡ ꯑꯁꯥꯕꯅ ꯑꯍꯥꯟꯕ ꯇꯤꯡꯉꯤꯗꯣ ꯑꯗꯨꯏ ꯆꯨꯝꯅꯒꯤ ꯑꯈꯣꯏꯒꯤ ꯆꯨꯝꯅꯩ ꯉꯥꯖꯤꯗꯤ ꯑꯗꯨꯗꯗꯤ ꯏꯁꯤꯡ ꯑꯁꯥꯕ ꯁꯤꯟꯅꯗꯦ
ꯑꯣ ꯉꯥꯍꯩꯖꯤꯗꯤ ꯑꯗꯨꯝ ꯅꯣꯏ ꯑꯗꯨꯋꯥꯏꯒꯤ ꯗꯨꯀꯥꯟꯗ ꯐꯪꯕ꯭ꯔꯥ ꯅꯠꯇ꯭ꯔꯒ ꯀꯥꯏꯗꯒꯤ ꯖꯠꯂꯂꯩ
ꯎꯝ ꯑꯩꯈꯣꯏ ꯁꯋꯥꯥꯏ ꯈꯔꯥ ꯑꯩꯈꯣꯏ ꯁꯥꯏ ꯖꯒꯥꯃꯛ ꯅꯠꯇ꯭ꯔꯖꯨ ꯈꯤꯇꯪ ꯆꯠꯊꯣꯛꯑꯒ ꯀꯣ ꯕꯖꯥꯔꯗ ꯐꯪꯉꯦ ꯑꯗꯨꯝ
ꯎꯝ ꯀꯤꯂꯣꯗꯒ ꯂꯨꯄꯥ ꯀꯌꯥꯗꯤ ꯄꯤ ꯉꯥꯍꯩꯗꯤ
ꯀꯤꯂꯣꯗ ꯆꯅꯤꯒ ꯍꯨꯝꯗ꯭ꯔꯥ ꯄꯤ
ꯏꯁ ꯇꯥꯡꯉꯦꯍꯦ ꯑꯈꯣꯏ ꯁꯤꯗꯗꯤ ꯀꯤꯂꯣꯗ ꯂꯨꯄꯥ ꯆꯅꯤꯒ ꯀꯨꯟ ꯈꯇ ꯄꯤꯌꯦ
ꯑ ꯃꯐꯝ ꯃꯐꯝꯒꯤ ꯍꯟꯇꯛꯀꯤ ꯕꯟ ꯀꯩꯀꯥ ꯇꯧꯕꯗꯣ ꯑꯗꯨꯅ ꯇꯥꯡ ꯈꯂꯤꯅꯦ ꯍꯥꯏꯕꯅꯦꯕ
ꯀꯩꯅꯣꯗꯤ ꯑꯗꯨꯒ ꯑꯍꯝ ꯆꯨꯝꯅꯒꯤ ꯉꯥ ꯑꯈꯣꯏꯒꯤ ꯉꯥꯒ ꯊꯥꯗꯅꯕꯗꯣ ꯒ꯭ꯔꯥꯁ ꯀꯥꯞꯀ ꯂꯩ ꯅꯥꯄꯤ ꯆꯥꯕꯤ ꯒ꯭ꯔꯥꯁ ꯀꯥꯞꯀ ꯂꯩꯕꯗꯨꯗꯤ ꯑꯗꯨꯗꯤ ꯂꯨꯄꯥ ꯀꯦꯖꯤꯗ ꯂꯨꯄꯥ ꯀꯌꯥꯒ ꯄꯤ
ꯑꯥ ꯁꯖꯤꯛ ꯆꯥꯕꯤꯅ ꯀꯤꯂꯣꯗ ꯆꯍꯨꯝꯒ ꯅꯤꯐꯨ ꯌꯥꯡꯈꯩ ꯗꯥꯏꯗ ꯄꯤ ꯍꯥꯏꯕꯅꯦ ꯑꯗꯨꯒ ꯑꯇꯩꯗꯤ ꯆꯞ ꯆꯥꯕꯤ ꯈꯪꯗꯦ ꯑꯗꯨꯒ ꯑꯥ ꯀꯩꯅꯣꯅ ꯇꯨꯡꯉꯝꯕꯤꯅꯅꯦ ꯀꯤꯂꯣꯅ ꯆꯥꯝ ꯌꯥꯡꯈꯩ ꯏꯆꯝ ꯀꯨꯟꯊ꯭ꯔꯥ ꯆꯥꯝ ꯅꯤꯝꯐꯨ ꯄꯤꯕꯅꯦ
ꯎꯝ ꯇꯨꯡꯍꯟꯕꯤꯗꯣ ꯀꯤꯂꯣ ꯑꯝꯗ ꯀꯌꯥꯃꯨꯛꯀ ꯆꯟꯒꯦ
ꯑꯗꯨꯗꯤ ꯆꯥꯎꯔꯒꯅ ꯌꯥꯝ ꯆꯟꯗ꯭ꯔꯦ ꯄꯤꯛꯑꯒꯅ ꯈꯔ ꯆꯜꯂꯦ
ꯍꯥꯏꯗꯤ ꯉꯥ ꯑꯌꯥꯏꯕꯒ ꯑ ꯑꯈꯣꯏ ꯈꯨꯕꯥꯛ ꯈꯨꯕꯥꯛꯃꯨꯛ ꯄꯥꯛ ꯀꯥꯟꯗꯒ ꯁꯨꯝꯃ ꯂꯩꯗꯅ
ꯎꯝ
ꯀꯣꯄꯥꯛꯇ ꯈꯤꯇꯪ ꯍꯟꯊꯔꯁꯨ ꯌꯥꯏ ꯍꯥꯏꯗꯤ ꯌꯥꯏꯊꯣꯛꯄ ꯑꯗꯨꯒ ꯉꯥꯏꯥꯟꯕꯤꯗꯨꯒ ꯑꯇꯦꯛꯄꯒ ꯀꯅꯥꯅ ꯇꯥꯡꯒꯦ
ꯑꯌꯥꯏꯕꯅ ꯇꯥꯡ
ꯑ ꯑꯌꯥꯏꯕꯗꯣ ꯑ ꯑꯌꯥꯏꯕꯅ ꯀꯤꯂꯣꯗ ꯀꯌꯥ ꯄꯤꯕ
ꯆꯥꯝꯔꯤ ꯌꯥꯡꯈꯩ ꯆꯥꯝꯃꯉꯥ
ꯏꯁ ꯆꯥꯝꯔꯤ ꯌꯥꯡꯈꯩꯉꯩꯗꯤ ꯃꯃꯟꯣ ꯃꯌꯥꯝ ꯍꯦꯟꯒꯠꯇ꯭ꯔꯣ ꯑꯗꯨꯗꯤ
ꯑ ꯃꯤꯁꯨ ꯇꯣꯡꯅꯃꯤ ꯌꯣꯂꯤꯅꯤꯒꯦ
ꯎꯝ ꯅꯣꯏꯅꯒ ꯂꯩꯔꯗꯤ ꯀꯌꯥꯗꯒ ꯅꯪꯗꯤ ꯉꯥ ꯌꯥꯏꯕ ꯍꯩꯕ꯭ꯔꯣ
ꯉꯥꯏꯥꯏꯕ ꯍꯩꯕ꯭ꯔꯕ ꯍꯩꯇꯦ
ꯑꯩ ꯀꯩꯁꯨ ꯂꯧꯒꯦ ꯍꯥꯏꯔꯣꯏꯗ ꯅꯪ ꯍꯩꯇ꯭ꯌꯥꯅ ꯍꯥꯏꯔꯁꯨ ꯌꯥꯏꯌꯣꯁꯨ ꯀꯩꯁꯨ ꯍꯥꯏꯔꯛꯑꯣ ꯑꯩꯗꯤ
ꯍꯩꯇꯤ ꯑꯩꯈꯣꯏꯃ ꯑꯩꯅ ꯌꯥꯕꯅꯦꯅ
ꯑꯣ ꯅꯣꯏ ꯃꯥꯥꯟꯅ ꯌꯥꯏꯕꯗꯨꯒꯤ ꯅꯪ ꯑꯩꯅ ꯀꯤꯂꯣ ꯑꯃ ꯑꯅꯤ ꯂꯧꯒꯦ ꯍꯥꯏꯗꯤ ꯅꯪ ꯄꯩꯁꯥ ꯇꯥꯅ ꯄꯤꯕ ꯉꯝꯃꯣꯏꯗ꯭ꯔꯣ
ꯐꯤꯔꯤꯗ ꯄꯤꯔꯒꯦꯔꯥ ꯂꯣ
ꯑꯁ ꯑꯗꯣ ꯉꯥꯗꯤ ꯇꯣꯡꯉꯟꯕꯤ ꯅꯗꯕ ꯑꯇꯩ ꯉꯥꯗꯤ ꯑꯗꯨꯝ ꯌꯥꯏꯕ꯭ꯔꯥ ꯑꯇꯩ ꯑꯇꯩ ꯀ ꯉꯗꯌꯥ ꯑꯣ ꯃꯨꯒꯥ ꯉꯥꯗꯤ ꯀꯤꯂꯣꯗ ꯀꯌꯥ ꯄꯤ ꯄꯋꯥꯗꯅ ꯀꯌꯥ ꯄꯤ
ꯃꯨꯀꯥꯉꯁꯦ ꯀꯤꯂꯣꯗ ꯆꯅꯤ ꯌꯥꯡꯈꯩ ꯑꯣꯜꯂꯝꯒꯗ꯭ꯔꯥ ꯆꯅꯤꯒ ꯀꯨꯟꯊ꯭ꯔꯥ ꯑꯣꯜꯂꯝꯒꯗ꯭ꯔꯥ ꯆꯅꯤ ꯑꯌꯥꯝꯕꯅ ꯑꯩꯈꯣꯏꯒꯤ ꯆꯥꯕꯒꯤ ꯕꯖꯥꯔꯗ ꯌꯣꯟꯕꯗꯣ
ꯑꯥ
ꯆꯅꯤꯌꯥꯡꯈꯩꯗꯨ ꯆꯥꯡ ꯌꯣꯟꯕꯅꯦꯕ
ꯀꯤꯂꯣꯗ ꯐꯣꯡꯉꯦꯍ ꯑꯦ ꯃꯨꯒꯥ ꯉꯥꯗꯤ ꯑꯌꯥꯏꯕꯗ ꯅꯠꯇ
ꯅ ꯑ ꯑꯇꯥꯛꯄꯗ
ꯑꯣ
ꯑꯗꯨꯒ ꯃꯥꯒꯤ ꯑꯌꯥꯏꯕꯅꯀꯣ
ꯎꯝ
ꯃꯕꯨꯀꯥꯉꯥ ꯐꯖꯔꯗꯤꯅꯦ ꯂꯤꯁꯤꯡ ꯑꯅꯤ ꯄꯤꯕ ꯀꯤꯂꯣꯗꯀꯣ ꯑꯗꯨꯒ ꯈꯔ ꯀꯨꯞꯄꯒꯅꯅꯦ ꯑꯃ ꯆꯥꯝꯃꯉꯥ ꯑꯃ ꯆꯥꯇ꯭ꯔꯦꯠ ꯑꯗꯒꯤ ꯑꯃ ꯆꯅꯤ ꯑꯗꯨꯃꯥꯏ ꯍꯥꯏꯗꯤ ꯉꯥ ꯉꯥꯗꯨꯏ ꯃꯈꯥ ꯄꯣꯟꯈꯔꯦꯕ ꯑꯗꯨ ꯂꯤꯁꯤꯡꯗꯤ ꯑꯗꯨꯝ ꯍꯦꯜꯂꯦꯕ ꯃꯥꯗꯤ ꯂꯤꯁꯤꯡ ꯑꯅꯤꯁꯦ ꯈ꯭ꯋꯥꯏ ꯇꯥꯡꯉꯕꯅꯦꯕꯀꯣ ꯑꯃ ꯆꯝꯃꯉꯥ ꯍꯥꯏꯁꯤꯅ ꯃꯔꯛꯅꯦꯕ ꯑꯃꯒ ꯆꯥꯝ ꯆꯅꯤ ꯍꯥꯏꯁꯤꯅ ꯑꯩꯈꯣꯏꯒꯤ ꯀꯨꯞꯁꯤ ꯀꯨꯞꯄ ꯑꯃ ꯀꯩ ꯍꯥꯏꯇꯥꯔꯦꯅꯦ ꯑꯗꯨꯒꯨꯝꯕꯗꯨꯅ ꯑꯃ ꯆꯥꯝ ꯆꯅꯤ ꯄꯤ
ꯑꯣ ꯍꯣꯏ ꯐꯔꯦ ꯐꯔꯦ ꯇꯧꯔꯣ ꯅꯪꯁꯨ ꯂꯩꯔꯣ ꯑꯗꯨꯗꯤꯀꯣ ꯑꯩꯗꯣ ꯊꯝꯃꯒꯦ ꯃꯊꯪ ꯂꯧꯊꯧꯔꯛꯑꯒꯦ
ꯎꯝ